ꯇꯥꯏ ꯇꯥꯏ
ꯑꯣ ꯇꯥꯔꯦ ꯇꯥꯔꯦ
ꯎꯝ ꯅꯪꯒꯤ ꯃꯤꯡꯁꯦ ꯑꯩꯈꯣꯏ ꯑꯣꯖꯥꯒꯤ ꯃꯤꯡ ꯑꯃꯒ ꯆꯞ ꯃꯥꯟꯅꯩꯅꯦ
ꯑꯣ
ꯀꯩꯅꯣ ꯑꯝ ꯃꯅꯤꯡꯗ ꯗꯦꯕꯤ ꯍꯥꯞꯄꯗꯣ
ꯑꯥ
ꯑꯗꯣ ꯂꯩꯁꯥꯕꯤꯗ ꯍꯥꯞꯄ꯭ꯔꯥ ꯀꯃꯥꯏꯅ ꯇꯧꯕ꯭ꯔꯥ ꯑꯗꯣ
ꯎꯝ ꯑꯗꯨꯗ ꯂꯩꯇꯦ ꯎꯝ ꯃꯁꯤꯡꯁꯦ ꯑꯁꯤ ꯇꯣꯄꯤꯛꯁꯦ ꯁꯥꯅꯔꯔꯣꯏꯁꯦ ꯍꯥꯏꯕꯅꯤ ꯑꯥ ꯍꯥꯏꯗꯤ ꯌꯥꯗꯕ ꯑꯝꯗ ꯂꯥꯛꯑꯗꯤ ꯂꯥꯛꯑꯅꯤ ꯌꯥꯗꯕ ꯑꯃꯗ ꯂꯥꯛꯑꯅꯤ ꯀꯣꯟꯅ ꯑꯩꯉꯣꯟꯗ ꯆꯠꯒꯦ ꯍꯥꯏꯔꯅꯤ
ꯑꯗꯨꯗꯤ ꯅꯪ ꯋꯥꯔꯤ ꯑꯃ ꯄꯨꯊꯣꯔꯛ
ꯀꯩ ꯀꯩ ꯋꯥꯔꯤ ꯁꯥꯁꯤꯒꯦ ꯑꯗꯣ ꯅꯪꯒꯤ ꯍꯣꯕꯤꯁꯦ ꯀꯩ ꯀꯩꯅꯣ
ꯑꯥ ꯍꯣꯕꯤꯁꯦ ꯀꯩ ꯍꯥꯏꯁꯤꯔꯥ ꯈꯪꯗꯦꯅꯦ ꯏꯁꯩ ꯁꯛꯄ ꯍꯥꯏꯁꯤꯔꯥ
ꯏꯁꯩ ꯁꯛꯄ
ꯍꯣꯕꯤꯕꯨꯗꯤ ꯍꯣꯏ ꯍꯩꯗꯤ ꯍꯩꯇꯕ
ꯑꯣ
ꯍꯩꯗꯤ ꯍꯩꯇꯕ ꯎꯝ ꯄꯥꯝꯖꯕ ꯕꯥꯠꯔꯨꯝ ꯁꯤꯡꯒꯔ ꯍꯥꯏꯗꯣ
ꯢꯁꯩꯕꯨꯗꯤ ꯑꯩꯁꯨ ꯌꯥꯝ ꯄꯥꯝꯃꯦ
ꯎꯝ ꯂꯩꯀꯥꯏ ꯃꯤꯁꯤꯡ ꯇꯥꯔꯒ ꯁꯥꯎꯅꯤꯡꯕ ꯑꯃ ꯐꯥꯎꯕꯗꯣ ꯑꯗꯨ ꯔꯣꯝꯗ ꯈꯔ ꯆꯪꯉꯦ ꯑꯩꯒꯤꯁꯦ ꯑꯩꯒꯤ ꯍꯣꯕꯤꯁꯦ
ꯑꯍꯥ ꯂꯥꯎꯔꯒ ꯑꯗꯨꯝ ꯂꯩꯕꯤꯗꯣ
ꯎꯝ
ꯑꯩꯗꯤ ꯎꯝ
ꯇꯨꯃꯤꯟꯅ ꯆꯠꯇꯦꯗꯅ ꯇꯨꯃꯤꯟꯅ ꯆꯠꯄꯗꯤ ꯌꯥꯗꯦꯗꯅ ꯍꯣꯏ
ꯃꯥꯟꯅꯤ ꯁꯥꯟꯅꯕꯁꯨ ꯑꯩꯗꯤ ꯌꯥꯝ ꯁꯥꯟꯅꯗꯦꯗ ꯁꯅꯕ ꯈꯣꯠꯄꯁꯨꯀꯣ ꯑꯗꯣ ꯀ ꯀꯩ ꯀꯩꯅꯣ ꯀꯣꯕꯥꯠ ꯏꯁꯄꯣꯔꯠꯁꯤꯗꯤ ꯑꯗꯨꯝ ꯈꯔ ꯈꯔ ꯁꯥꯟꯅꯩ ꯍꯟꯗꯛ ꯀꯩꯅꯣꯗ ꯇꯨꯝ ꯀꯣꯏꯔꯦꯡꯗꯣ
ꯀꯩ ꯍꯥꯏꯕ
ꯀꯣꯏꯔꯦꯡꯗꯣ ꯈꯪꯕ ꯅꯠꯇ꯭ꯔꯣ
ꯀꯟꯅ ꯀꯣꯏꯔꯦꯡ
ꯑꯦ ꯅꯩꯅ ꯐꯦꯛꯇꯔꯗꯣ
ꯑ ꯑꯩ ꯑꯗꯨꯒꯤ ꯃꯔꯝꯗ ꯀꯌꯥ ꯅꯣꯂꯦꯁ ꯂꯩꯇꯦ
ꯎꯝ ꯈꯔ ꯈꯔ ꯐꯥꯎꯔꯛꯄꯁꯤꯡꯒꯗꯤ ꯁꯥꯟꯅꯔ ꯁꯥꯟꯅꯃꯤꯟꯅꯔꯝꯃꯤ ꯅꯍꯥꯟ ꯂꯥꯟ ꯍꯧꯗ꯭ꯔꯤꯉꯩꯗ
ꯂꯥꯟ ꯍꯦꯛ ꯍꯧꯕꯗꯒꯤ ꯑꯗ꯭ꯔꯦ
ꯑꯥ ꯑꯗꯣ ꯏꯁꯩ ꯏꯁꯩꯗꯤꯁꯨ ꯌꯥꯝ ꯄꯥꯝꯃꯦꯅꯀꯣ ꯑꯗꯨꯒ ꯍꯩꯕꯗꯤꯅ ꯇꯧꯋꯦ ꯄꯥꯝꯕꯗꯤ ꯌꯥꯝ ꯄꯝꯈꯤꯅꯦ
ꯑꯥ
ꯇꯝꯕꯁꯦ ꯇꯝꯃꯛ ꯇꯝ ꯇꯝꯕꯗꯤ ꯄꯥꯝꯃꯦꯕꯀꯣ ꯇꯝꯕꯗꯤ ꯄꯥꯝꯃꯦ ꯑꯗꯨꯒ ꯇꯝꯕ ꯐꯪꯈꯤꯗꯔꯦ
ꯑꯥ ꯁꯅꯥꯕꯗꯤ
ꯁꯝꯕꯗꯤ ꯁꯥꯟꯅꯕꯗꯤ ꯑꯩ ꯁꯥꯟꯅꯔꯛꯇꯦ ꯑꯦ ꯅꯣꯛ ꯃꯤꯡꯕ ꯋꯔꯤ ꯑꯃꯥ ꯍꯥꯏꯔꯛꯀꯦꯅꯦ ꯁꯨꯡꯁꯥ ꯁꯥꯟꯅꯔꯜꯇꯦ ꯁꯀꯨꯜꯒꯤ ꯋꯤ ꯇꯧꯕꯗ ꯏꯁꯄꯣꯔꯠ ꯇꯧꯕꯗꯁꯨ ꯁꯥꯟꯅꯔꯛꯇꯦꯕ ꯑꯗꯨꯒ ꯍꯧꯖꯤꯛꯇꯤ ꯇꯧꯕꯗꯖꯦ ꯑꯩꯈꯣꯏꯒꯤ ꯀꯩ ꯍꯥꯏꯇꯥꯔꯦꯀꯣ ' ' ꯁꯤꯗ ꯑꯩꯈꯣꯏꯒꯤ ꯑꯥ ꯀ꯭ꯂꯥꯁ ꯑꯃꯗ ꯂꯩꯕ ꯃꯤꯁꯤꯡꯁꯦ ꯍꯥ ꯈꯣꯏꯗꯣ ꯍꯥꯎꯁ ꯍꯥꯎꯁ ꯈꯥꯏꯗꯣꯔꯛꯅꯦꯕ ꯍꯥꯎꯁ ꯃꯔꯤꯁꯦ ꯀꯝꯄ꯭ꯂꯤꯠ ꯇꯧꯅꯔꯛꯀꯗꯣꯏꯅꯦꯕ ꯑꯗꯨꯅ ꯍꯥꯏꯗꯤ ꯃꯤꯗꯣ ꯍꯥꯌꯦꯡ ꯑꯥ ꯅꯥꯏ ꯅꯥꯏꯇꯤ ꯗꯒꯤꯅ ꯍꯥꯟꯗꯦꯛꯐꯥꯎꯒꯤ ꯃꯅꯨꯡꯗ ꯀꯦꯄꯥꯁꯤꯇꯤ ꯌꯥꯎꯅꯕꯅꯕ ꯑꯗꯨꯗꯣ ꯑꯗꯨꯝ ꯑꯗꯨ ꯍꯥꯎ ꯃꯔꯤ ꯊꯣꯛꯄꯗꯤ ꯃꯤꯗꯣ ꯌꯥꯝꯗ꯭ꯔꯦꯗꯅ ꯑꯗꯣ ꯏꯕꯦꯟꯗꯤ ꯄꯨꯔꯥ ꯋꯤꯛ ꯑꯃꯒꯤ ꯏꯚꯦꯟꯅꯦ ꯃꯥ ꯇꯧꯗꯣꯏꯁꯦ ꯏꯁꯩ ꯖꯒꯣꯏ ꯑꯗꯨꯗꯤ ꯁꯥꯟꯅꯕꯗ ꯍꯥꯏꯔꯣ ꯏꯟꯗꯣꯔ ꯒꯦꯝ ꯑꯥꯎꯠꯗꯣꯔ ꯒꯦꯝ ꯂꯣꯏꯅ ꯇꯧꯔꯛꯀꯗꯤꯅꯦ ꯑꯗꯒꯤꯗꯤ ꯀꯩꯅꯣꯁꯨ ꯏꯁꯩ ꯖꯒꯣꯏ ꯈꯗꯪ ꯅꯠꯇꯕ ꯑ ꯀꯩ ꯀꯥꯎꯈ꯭ꯔꯦ
ꯑꯣ
ꯂꯣꯂꯣ ꯑꯩꯗꯤ ꯇꯧꯔꯦ ꯑꯩ ꯑꯇꯩ ꯂꯣꯏ ꯇꯧꯔꯦ ꯍꯥꯏꯔꯁꯨ ꯀꯩꯅꯣꯁꯦ
ꯑꯥ
ꯍꯣ ꯆꯦ ꯁꯥꯟꯅꯕꯗ ꯁꯨꯡꯁꯥꯟ ꯁꯥꯟꯅꯔꯛꯇꯕ ꯑꯉꯥꯡ ꯑꯣꯏꯔꯤꯀꯥꯗꯅ ꯍꯁ ꯑꯗꯨꯒꯗ ꯑꯗ ꯑꯅꯤ ꯑꯃꯨꯛꯈꯛꯇ ꯑ ꯂꯝꯖꯦꯜ ꯦꯅ ꯈꯩꯎꯕ ꯑꯗꯨꯗꯗꯒꯤꯩ ꯍꯦꯟꯅ ꯁꯛ ꯌꯥꯎꯗꯦ ꯑꯩ ꯄꯨꯟꯁꯤꯗ ꯄꯕ ꯑꯃ ꯀꯥꯟꯅꯕꯤ ꯑꯩ ꯄꯨꯟꯁꯤꯗ ꯌꯥꯝ ꯀꯃꯟ ꯑꯣꯏꯅꯗꯤ ꯑꯗꯨꯗꯤ ꯌꯨꯝꯗ ꯑꯗꯨ ꯑꯗꯨꯝ ꯐꯦꯃꯤꯂꯤꯅꯕꯨ ꯁꯥꯟꯅ ꯌꯥꯏꯅ ꯑꯩꯁꯦꯁ ꯀ ꯊꯦ ꯊꯅ ꯅ ꯑꯩꯁꯦ ꯍꯧꯖꯤꯛꯁꯦ ꯍꯥꯏꯗꯤ ꯃꯤꯗꯣ ꯌꯥꯝꯃꯛꯇ꯭ꯔꯕꯅꯤꯅ ꯃꯤ ꯑꯃꯅ ꯍꯥꯏꯇꯦꯟ ꯍꯥꯏꯗꯤ ꯃꯌꯥꯝ ꯌꯥꯎꯗꯕ ꯌꯥꯔꯛꯇꯦꯕ ꯏꯚꯦꯟꯇꯁꯦ
ꯑꯥ
ꯃꯤꯠꯇꯥꯡꯕꯃꯥ ꯌꯥꯎꯋꯦꯕꯀꯣ ꯃꯥꯍ ꯑ ꯎꯗꯤꯔꯦꯁꯁꯦ ꯍꯕꯣꯀꯣ ꯑꯗꯨꯒ ꯐꯨꯠꯕꯣꯆꯜꯁꯦ ꯑꯦ ꯁꯥꯟꯅꯗ꯭ꯔꯤꯕꯅꯦ ꯆ ꯆꯣ ꯆꯅꯦ ꯀꯔꯤꯅꯣ ꯆꯂꯦ ꯆꯂꯒꯅꯤ ꯆ ꯆꯠꯦꯕꯕꯥ ꯍꯛꯇ ꯆ ꯆꯒ ꯊꯉꯕꯅꯤꯕ
ꯅꯨꯡꯉꯥꯏꯕ꯭ꯔꯕ ꯑꯗꯣ
ꯍꯣꯏ ꯅꯨꯄꯤꯒꯤ ꯑꯩꯈꯣꯏ ꯅꯨꯡꯕꯨꯗꯤ ꯅꯨꯡꯉꯥꯏꯀꯣ ꯌꯥꯝꯅ ꯅꯨꯄꯤꯗꯤ ꯐꯨꯠꯕꯣꯜꯁꯦ ꯐꯩꯅꯤꯡꯝꯕ ꯆꯕꯒꯤꯅꯦ ꯆ ꯍꯣꯏ ꯑꯩꯈꯣꯏꯗꯤ ꯑꯗꯨꯝ ꯃꯦꯠꯁ ꯃꯅꯨꯡꯗ ꯅꯣꯛꯑꯕꯅꯦ ꯃꯤꯒꯤ ꯍꯥꯎꯁ ꯑꯩꯈꯣꯏꯒꯤ ꯍꯥꯎꯁ ꯍꯥꯏꯕ ꯑꯃ ꯂꯩꯔꯤꯁꯦ ꯑꯩꯈꯣꯏꯁꯦ ꯑꯗꯨꯝ ꯅꯣꯛꯑꯕꯅꯦ ꯁꯤꯁꯦꯖ ꯑꯗꯨ ꯕꯣꯜꯁꯦ ꯑꯗꯨꯝ ꯆꯦꯟ ꯆꯦꯟꯅ ꯄꯨꯔꯒ ꯑꯗꯨꯝ ꯅꯣꯛꯑꯒ ꯂꯩꯍꯧꯗꯣꯏꯅꯦ ꯈꯪꯉꯕ꯭ꯔꯥ ꯑ ' ' ꯍꯣꯏ ꯌꯥꯝ ꯅꯨꯡꯁꯨ ꯅꯨꯡ ꯀꯣ ꯍꯧꯖꯤꯛꯁꯨ ꯌꯣꯏꯔꯛꯇꯕꯅꯤꯅ ꯑꯗꯨꯗꯒꯤ ꯇꯧꯤꯅꯦ ꯀꯩꯅꯣꯗꯁꯨ ꯕꯣꯂꯩꯗꯨꯝ ꯈꯔ ꯐꯩꯌꯦꯕꯀꯣ ꯕꯥꯁꯀꯦꯠ ꯕꯣꯜꯁꯦ ꯁꯤꯁꯨꯅꯦ ꯍꯩ ꯍꯩꯃꯟꯗꯕꯒꯤꯅꯦ ꯇꯤꯝ ꯑꯅꯤꯃꯛꯁꯅꯦ ꯆꯟꯅꯕ ꯉꯝꯗꯕ
ꯎꯝ ꯁꯥꯟꯅꯕ ꯅꯨꯃꯤꯠꯇꯨꯗꯤ ꯇꯨꯝꯕꯗꯤ ꯅꯨꯡꯉꯥꯏꯔꯃꯅꯤꯅꯦ
ꯑꯗꯨꯗꯤ ꯁ ꯇꯧꯍꯜꯂꯦ ꯑꯗꯨꯏꯁꯨ ꯂꯥꯞꯅ ꯇꯧꯔꯝꯕꯗꯤ ꯉꯝꯅꯗ꯭ꯔꯦ ꯁꯨꯝ ꯁꯨꯝ ꯁꯨꯝ ꯁꯨꯝ ꯆꯪꯊꯜꯂꯛ ꯌꯝꯅ ꯁꯠꯇꯂ ꯀꯥꯟꯗ ꯂꯩ ꯍꯁ ꯍꯥꯎꯕ ꯇꯥꯏꯌꯦꯕ ꯑ ꯑꯗꯨꯗꯤ ꯌꯥꯝ ꯊꯤꯅ ꯅꯣꯛꯅꯤꯡꯁꯤꯅꯤꯅꯦ ꯌꯦꯡꯕꯗ ꯌꯥꯝ ꯅꯣꯛꯅꯤꯡꯉꯅꯤꯀꯣ ꯁꯥꯟꯅꯕ ꯑꯩꯈꯣꯏꯅꯁꯨꯛ ꯌꯥꯝ ꯅꯣꯛꯑꯦꯀꯣ ꯁꯥꯟꯅꯔꯤꯉꯩꯗꯁꯨ ꯃꯣꯏ ꯑꯗꯨꯝ ꯅꯨꯄꯤꯈꯩꯁꯦ ꯑꯗꯨꯝ ꯑꯩꯈꯣꯏ ꯃꯩꯇꯩ ꯅꯨꯄꯤꯒꯤꯗꯤ ꯑꯅꯝꯕꯅ ꯍꯥꯏꯗꯤ ꯌꯥꯝ ꯀꯃꯟ ꯑꯣꯏꯅꯗꯤ ꯁꯥꯟꯅꯗꯦꯕ ꯀꯣ
ꯑꯥ
ꯎ ꯑꯗꯨꯝ ꯑꯣꯖꯥꯈꯒꯤꯃꯅꯕꯤꯁꯤꯡꯁꯦ ꯃꯣꯏꯗꯤ ꯍꯩꯕꯒꯤ ꯁꯥꯅꯤꯡꯗꯣꯀꯣ ꯀꯃꯥꯏꯅꯣ ꯇꯝꯕꯤꯔꯤꯅꯦ ꯈꯨꯠꯀꯥꯁꯦ ꯑꯍꯥꯟꯅ ꯁꯥꯟꯅꯕꯗꯤꯅꯦ ꯂꯣꯏꯅ ꯄꯣꯞꯄꯤꯅꯦ ꯅꯨꯡꯁꯨ ꯅꯨꯡꯉꯥꯏꯍꯦ ꯃꯇꯝꯗꯣ
ꯋꯥꯔꯤ ꯁꯥꯕ ꯌꯥꯝ ꯍꯩꯔꯝꯃꯤ ꯅꯪꯗꯤ
ꯑꯁ ꯇꯣꯄꯤꯛꯁꯦ ꯑꯣꯏꯕ ꯇꯣꯄꯤꯛꯇꯣ ꯂꯩꯔꯗꯤꯀꯣ ꯑꯗꯨꯝ ꯁꯥꯕ ꯌꯥꯕ ꯑꯗꯣ ꯀꯔꯤꯕꯨ ꯍꯥꯏꯗꯣꯏꯅꯣ ꯁꯥꯕꯝ ꯈꯪꯗꯕꯗꯣ ꯑꯗꯨ ꯑꯣꯏꯗꯤ ꯉ ꯉꯥꯎꯋꯦ ꯍꯥꯏꯕ
ꯅꯪꯒꯗꯤ ꯋꯥꯔꯤ ꯁꯥꯕ ꯌꯥꯝ ꯅꯨꯡꯉꯥꯏꯅꯤꯅꯦ ꯑ ꯅꯨꯡꯉꯥꯏꯔꯤ ꯇꯥꯕ ꯅꯨꯡꯉꯥꯏ ꯑꯗꯨꯝ ꯈꯣꯟ ꯈꯣꯟꯗꯨ ꯑꯗꯨꯝ ꯇꯥꯕ ꯅꯨꯡꯉꯥꯏꯅ ꯑꯍꯥ
ꯁꯨꯝ ꯅꯨꯃꯤꯠ ꯍꯨꯝꯅꯤꯗ ꯃꯔꯨꯞ
ꯑ
ꯀꯩꯅꯣꯇꯨ ꯀꯜꯆꯔꯦꯜ ꯅꯨꯃꯤꯠ ꯍꯨꯝꯅꯤꯗꯤ ꯂꯣꯏꯁꯜꯂꯦ ꯑꯗꯨꯅꯅꯦ ꯑꯩꯖꯦ ꯍꯥꯏꯗꯤ ꯑꯩ ꯀꯩꯅꯣ ꯇꯧꯋꯦ ꯑ ꯏꯟꯁꯇꯣꯂꯨꯁꯟꯖꯦ ꯏꯟꯁꯇꯣꯂꯨꯁꯟꯗꯤ ꯊꯣꯛꯑꯦꯕꯀꯣ ꯏꯟꯁꯇꯣꯂꯦꯁꯟ ꯏꯟꯁꯇꯣꯂꯦꯁꯟꯖꯦ ꯑꯥꯗ ꯂꯩꯔꯝꯃꯒ ꯆꯦꯜꯂꯛꯑꯒ ꯏꯁꯩ ꯁꯛꯄꯒꯤ ꯗ꯭ꯔꯦꯁꯁꯦ ꯑꯗꯨ ꯍꯣꯡꯉꯒ ꯆꯦꯛꯍꯜꯂꯒ ꯁꯇꯦꯁꯇ ꯑꯃꯨꯛ ꯆꯦꯟꯊꯣꯛꯑꯒ ꯑꯃꯨꯛ ꯁꯛꯄ ꯑꯗꯨ ꯆꯞ ꯃꯥꯟꯅꯅꯩꯕ ꯑꯗꯨꯝ ꯍꯥꯏꯗꯤ ꯏꯁꯄꯣꯔꯠꯁ ꯅꯨꯃꯤꯠꯇꯁꯨꯅꯦ ꯆꯠ ꯑꯃ ꯂꯣꯏꯔꯒ ꯑꯃ ꯂꯣꯏꯔꯒ ꯑꯃ ꯑꯗꯨꯝ ꯑꯣꯟ ꯑꯣꯜꯂꯒ ꯑꯗꯨꯝꯅ ꯍꯥꯏꯗꯤ ꯇꯦꯟꯕ ꯃꯇꯝꯗ ꯇꯧꯒꯤꯕꯅꯦ ꯅꯨꯡꯖꯨ ꯅꯨꯡꯉꯥꯏꯕ ꯀꯥꯎꯕꯗꯤ ꯉꯝꯃꯔꯣꯏ ꯑꯗꯨꯝ
ꯑꯥ ꯀꯩ ꯀꯥꯏꯗ ꯀꯥꯔꯛꯀꯦ ꯁ꯭ꯀꯨꯜꯗꯤ
ꯑꯈꯣꯏꯗꯤ ꯑꯗꯨꯝ ꯑꯩꯈꯣꯏꯒꯤ ꯎꯝ ꯅꯝꯕꯣꯜ ꯃꯄꯥꯒꯤ
ꯑꯥ ꯅꯝꯕꯣꯜꯗꯩꯔꯣ
ꯅꯝꯕꯣꯜꯗꯤ ꯅꯠꯇꯦ
ꯗꯨꯋꯥꯏꯗ
ꯅꯝꯕꯣꯜꯒꯤ ꯑꯅꯛꯄꯗꯒꯤ ꯑꯗꯨꯋꯥꯏꯗ
ꯎꯝ ꯑꯦꯔꯄꯣꯠ ꯃꯅꯥꯥꯛꯇ
ꯈꯔꯗꯤ ꯂꯥꯞꯄꯦ ꯑꯦꯔꯄꯣꯠꯇꯒꯤꯗꯤ ꯅꯝꯕꯣꯜ ꯈꯤꯇꯪ ꯂꯥꯞꯄꯅꯦꯕꯀꯣ ꯅꯠꯇꯦꯀꯣ ꯑꯗꯨꯏꯇꯥꯔꯁꯨ
ꯑꯥ ꯑꯗꯣ ꯑꯅꯤꯒꯤ ꯃꯌꯥꯏꯗ ꯑꯣꯏꯕ꯭ꯔꯕ
ꯅꯠꯇꯦ ꯆꯨꯝꯗ꯭ꯔꯒ꯭ꯔꯥꯒ ꯆꯠꯊꯈ꯭ꯔꯒ ꯍꯦꯟꯇꯣꯛꯈ꯭ꯔꯅꯤ ꯅꯝꯕꯣꯜ ꯍꯦꯟꯇꯣꯛꯈꯔꯅꯤ
ꯑꯣ ꯕꯤꯁꯦꯝꯄꯨꯔꯒꯁꯨ ꯅꯛꯑꯝꯅꯤꯀꯣ ꯑꯗꯨꯗꯤ
ꯎꯝ ꯎꯝ ꯗꯣꯅꯥꯀꯟꯗ ꯑꯣꯏꯔꯒꯗꯤ
ꯑ
ꯑꯩꯖꯦ ꯈꯪ ꯈꯪꯗꯦ ꯑꯩꯁꯦ ꯑꯃꯁꯨ ꯑꯃꯁꯨ ꯂꯣꯏ ꯇꯧꯅꯤꯡꯉꯦꯕ ꯈꯪꯗꯦ
ꯎꯝ
ꯍꯩꯕꯗꯤ ꯑꯝꯇ ꯍꯩꯇꯕ ꯑꯃꯁꯨ ꯑꯃꯁꯨ ꯈꯇꯪ ꯑꯗ ꯑꯩꯁꯦ ꯊꯣꯡꯕ ꯊꯥꯛꯄꯁꯦ ꯌꯥꯝ ꯄꯥꯝꯃꯦꯕꯀꯣ ꯑꯩꯒꯤ ꯑꯩꯒꯤ ꯑꯩꯒꯤ ꯂꯞ ꯂꯦꯡꯒꯣꯏꯁꯦ ꯑꯩꯅ ꯑꯩ ꯄꯣꯛ ꯁꯤꯜꯂꯝꯃꯤ ꯑꯩꯒꯤ ꯐꯦꯃꯤꯂꯤ ꯑꯣꯏꯔꯣ ꯐ꯭ꯔꯦꯟꯁ ꯑꯣꯏꯔꯣ ꯑꯅ ꯀꯩꯅꯣꯃ ꯃꯣꯏꯅ ꯊꯣꯡꯉ ꯊꯥꯛꯑꯒ ꯁꯦꯝꯃꯒ ꯄꯤꯖꯕꯗꯣ ꯁꯤ ꯑꯣꯏꯕꯀꯣ ꯁꯤꯁꯨ ꯑꯃ ꯑꯣꯏꯌꯦꯕ
ꯑꯗꯨ ꯅꯪ ꯍꯧꯖꯤꯛ ꯀꯩꯅꯣ ꯑꯗꯨꯁꯨ ꯍꯥꯞꯄ꯭ꯔꯥ ꯍꯧꯖꯤꯛ
ꯍꯥꯞꯄ꯭ꯔ
ꯑꯦꯔ ꯄꯤꯁꯇꯣ
ꯎꯝ
ꯈꯣꯟ ꯇꯥꯕꯗꯣ ꯈꯔ ꯅꯨꯡꯉꯥꯏꯇꯕ
ꯎꯝ ꯅꯣꯏ ꯈꯤꯇꯪ
ꯑꯥ
ꯇꯥꯔꯕꯣ
ꯍꯣꯏ ꯈꯔ ꯂꯥꯞꯅ ꯇꯥꯏ ꯇꯥꯗꯤ ꯇꯥꯏ
ꯂꯞꯅ ꯇꯥꯏꯌꯦ ꯑꯣ ꯑꯩ ꯁꯤ ꯂꯣꯏꯁꯤꯜꯂꯒꯅꯦ ꯁꯤꯖꯤꯟꯅꯔꯔꯣꯏꯒꯦ ꯍꯥꯏꯗꯤ ꯁꯤꯁꯦ ꯂꯣꯏꯁꯟꯗ꯭ꯔꯒꯗꯤ ꯁꯤ ꯁꯤꯖꯤꯟꯅꯕ ꯌꯥꯔꯣꯏꯕꯀꯣ ꯁꯤꯖꯤꯟꯅꯗꯕ ꯌꯥꯔꯔꯣꯏꯕ ꯍꯣꯏ ꯍꯣꯏ ꯍꯣꯏ ꯏꯂ ꯊ
ꯌꯥꯏ ꯌꯥꯏ
ꯎꯝ ꯑꯗꯨ ꯑꯗꯨꯝ ꯇꯥꯔ ꯌꯥꯝ ꯁꯦꯡꯗꯕ꯭ꯔꯣ
ꯑꯗꯨ ꯌꯥꯝ ꯁꯦꯡ ꯌꯥꯝ ꯁꯦꯡꯗꯕꯃꯛ ꯇꯤ ꯅꯠꯇꯦꯗ ꯑꯗꯨꯝ ꯊꯣꯛ ꯑꯥ ꯁꯤꯗ ꯍꯦꯟꯅ ꯁꯦꯡꯕꯗꯤ ꯌꯥꯕꯒꯨꯝ ꯃꯥꯜꯂꯦꯕ ꯌꯥꯕ ꯃꯥꯜꯂꯦꯕ
ꯑ
ꯑꯩꯒꯤ ꯃꯩꯇꯩꯂꯣꯟꯁꯦ ꯀꯃꯥꯏꯅ ꯇꯧꯕ꯭ꯔꯥ
ꯑꯗꯣ ꯑꯩꯁꯦ ꯏꯃꯥꯟꯅꯕꯤ ꯌꯥꯝ ꯇꯤꯟꯅꯔꯛ ꯑꯦꯕꯀꯣ ꯑꯩ ꯑꯗꯨ ꯌꯥꯝ ꯇꯤꯟꯅꯕꯀꯣ ꯑꯗꯨꯝ ꯌꯥꯝ ꯇꯤꯟꯅꯔꯛꯄꯒꯤꯅꯦ
ꯑꯥ
ꯌꯥꯝ ꯄꯥꯛ ꯇꯤꯟꯅꯗꯕ ꯃꯤꯒ ꯍꯥꯏꯕꯗꯤ ꯈꯅ ꯑꯗꯨꯝ